ꯍꯜꯂꯣ
ꯃꯥꯅ ꯃꯥꯅ ꯈꯨꯝꯕꯗꯣ
ꯎꯝ
ꯑꯩꯉꯣꯟꯗ ꯑꯃꯨꯛꯀ ꯍꯥꯏꯔꯛꯑꯣꯕ
ꯍꯩꯅꯤꯒꯦ ꯍꯥꯏꯕ ꯇ꯭ꯔꯦꯝꯗꯨꯁꯨ ꯈꯥꯏꯗ ꯅꯨꯡꯉꯥꯏꯅꯤ ꯀꯩꯅꯣ
ꯑꯗꯣ ꯅꯪ ꯍꯧꯖꯤꯛ ꯀꯩ ꯇꯧꯔꯤꯅꯣ
ꯇꯥꯔ
ꯍꯥꯥ
ꯇꯣ ꯦꯛꯦꯛꯒ꯭ꯔꯥꯎꯟ ꯀꯃ ꯅꯪ ꯈꯪꯕꯗꯨꯅꯦ ꯑꯩ ꯄꯣꯛꯁꯦ ꯅꯨꯡꯉꯥꯏꯗꯦꯕ ꯍꯧꯖꯤꯛꯀ
ꯑꯁ ꯅꯣꯏꯒꯤꯗꯣ ꯇꯣꯏꯂꯦꯠ ꯀꯌꯥ ꯄꯤꯕ꯭ꯔꯥ
ꯍꯥꯏꯦꯕ꯭ꯔ
ꯇꯣꯏꯂꯦꯠ ꯀꯌꯥ ꯄꯤꯕ꯭ꯔꯕ ꯅꯣꯏ ꯅꯣꯏꯒꯤ ꯇ꯭ꯔꯦꯟ ꯂꯩꯐꯝꯗꯣ
ꯎꯝ ꯎꯝ
ꯇꯣꯏꯂꯦꯠ ꯀꯌꯥ ꯄꯤꯕ꯭ꯔꯥ
ꯇ ꯂꯩꯔ ꯀꯌꯥ ꯑꯣ ꯎꯝ ꯔꯦꯟ ꯅꯥꯏꯕꯁꯤꯡꯒꯤ ꯑꯅꯤ ꯄꯤꯔꯦ
ꯑꯦ ꯑꯅꯤ ꯍꯞꯇꯥ ꯔꯨꯝꯝ ꯀꯌꯥ ꯂꯩꯌꯦ
ꯎꯝ ꯔꯨꯝꯗꯤꯀꯣ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯅꯤꯄꯥꯜ ꯃꯄꯥꯟ ꯍꯥꯏ
ꯑꯁ ꯅꯨꯄꯥꯒ ꯅꯨꯄꯤ ꯑꯗꯨꯝ ꯇꯧꯃꯤꯟꯅꯕ꯭ꯔꯥ
ꯑ ꯐꯦꯃꯤꯂꯤ ꯑꯃ ꯑꯉꯥꯡ ꯂꯥꯏꯕ ꯌꯨꯝ ꯑꯃ ꯀꯣ ꯗꯨꯔꯒꯥ ꯎꯝ ꯃꯕꯨꯡꯒꯥ ꯂꯩꯕ ꯅꯨꯄꯤ ꯂꯩꯌꯦ ꯑꯗꯨꯒ ꯁꯤꯡꯒꯜ ꯐꯔꯦ ꯑꯃ ꯂꯩꯌꯦ ꯃꯥꯒꯤ ꯃꯆꯥ ꯃꯆꯥꯅꯨꯄꯤ ꯑꯅꯤꯔ ꯍꯥꯏꯕꯀꯣ ꯑꯗꯨꯒ ꯐꯦꯃꯤꯂꯤ ꯂꯩꯕꯗꯨꯅ ꯃꯥ ꯃꯥꯒꯤ ꯆꯤꯆꯦꯒꯤ ꯎꯝ ꯂꯩꯥꯃꯤꯟꯅꯕ ꯑꯉꯥꯡ ꯂꯩꯕ ꯃꯥꯒꯤ ꯆꯤꯆꯦꯗꯣ ꯑꯗꯨꯅꯦꯕ ꯁꯤ ꯈꯛꯇꯅꯤꯗ ꯃꯤ ꯌꯥꯝꯗꯦ ꯍꯥ
ꯄꯤꯔꯦ
ꯑꯩ ꯑꯣ ꯑꯩ ꯃꯄꯥꯟ ꯃꯄꯥꯟꯗ ꯂꯩꯑꯦ ꯍꯣꯏꯕꯅꯤ ꯐꯣꯟ ꯇꯥꯔꯗꯤ ꯌꯥꯔꯅꯤꯅ ꯕꯦꯛꯒ꯭ꯔꯥꯎꯟꯗꯣ
ꯎꯝ
ꯉꯁꯤ ꯉꯁꯤ ꯑꯩꯈꯣꯏ ꯆꯔꯆ ꯀꯥꯕ ꯃꯇꯝꯗꯀꯣ ꯏꯁꯩ ꯋꯥ ꯐꯖ ꯇꯥꯕ ꯅꯨꯡꯉꯥꯏꯕ ꯁꯥꯏꯅꯦ
ꯀꯔꯦꯔ ꯕꯨꯟ ꯊꯜꯂꯨꯔ
ꯎꯝ
ꯀ ꯀꯔꯤ ꯀꯩ ꯁꯥꯏꯔꯥ ꯊꯔꯠ ꯇꯥꯏꯝ ꯗ ꯁꯥꯞꯗꯨꯔꯥ
ꯍ
ꯑꯍꯨꯝ ꯑꯍꯨꯝꯗ ꯀꯪꯗꯦꯅ ꯃꯤ ꯁꯦꯡꯗꯣ ꯃꯤꯁꯤꯡꯗꯣ ꯅꯨꯡꯉꯥꯏꯕꯅꯦ ꯟꯊꯂꯨ ꯁꯥꯔꯗꯤꯀꯣ
ꯎꯝ
ꯎꯝ ꯎꯝ
ꯑꯩꯗꯤ ꯅꯪꯒꯤ ꯅꯃꯥꯟꯅꯕꯤ ꯅꯪ ꯉꯁꯥꯏ ꯍꯥꯏꯨꯕꯗꯣ
ꯎꯝ
ꯃꯥ ꯏꯁꯩ ꯁꯛꯀꯗ꯭ꯔꯅ ꯈꯟꯕꯅꯦ ꯑꯗꯨꯝ ꯁꯛꯇꯦ
ꯎ ꯍꯥꯏꯕꯤꯒꯦꯀꯣ ꯑꯗꯨꯗꯤ ꯄ꯭ꯔꯣꯒ꯭ꯔꯦꯝ ꯑꯃ ꯑꯆꯧꯕ ꯂꯩꯔꯗꯤ ꯅꯪ ꯁꯛꯑꯣ ꯑꯩ ꯏꯃꯥꯟꯅꯕ ꯅꯪ ꯏꯁꯩ ꯁꯛꯄ ꯇꯥꯅꯤꯡꯕ ꯑꯃ ꯂꯩꯌꯦꯅ ꯍꯥꯏꯕꯤꯒꯦ
ꯃꯥ ꯃꯥ ꯏꯁꯄꯤꯁꯦꯜ ꯅꯝꯕꯔ ꯂꯧꯒꯦꯅ ꯇꯧꯔꯗꯤ ꯑꯩ ꯆꯥꯔꯖ ꯀꯥꯒꯦꯕ
ꯍꯣꯏ ꯍꯣꯏ ꯍꯥꯏꯕꯤꯒꯦ ꯑꯩ ꯄꯥꯎ ꯄꯤꯕꯤꯒꯦꯕ ꯆꯔꯠꯁ ꯇ ꯅꯠꯇ꯭ꯔꯁꯨ ꯃꯥꯗꯤ ꯄ꯭ꯔꯣꯒ꯭ꯔꯥꯝ ꯑꯇꯩꯁꯨ ꯆꯠꯄꯅꯦꯕ
ꯑꯥ
ꯑꯦꯝ ꯕꯤ ꯁꯤ ꯑꯦꯝ ꯕꯤ ꯁꯤ ꯈꯥꯡꯉꯤꯅꯅ ꯑꯦꯝ ꯕꯤ ꯁꯤꯗꯁꯨ ꯆꯠ ꯑꯅꯤ ꯀ꯭ꯔꯥꯎꯠ ꯌꯥꯝ ꯌꯥꯝꯕꯗ ꯃꯥ ꯁꯥꯕꯅꯤꯅꯀꯣ ꯀꯣꯟꯐꯤꯗꯦꯟꯁꯤ ꯌꯥꯝ ꯂꯩꯕꯅꯤ
ꯎꯝ
ꯑꯗꯣ ꯎꯝ ꯃꯔꯛ ꯃꯔꯛꯇꯗꯤꯀꯣ ꯃꯥꯗꯣ ꯏꯁꯩ ꯌꯥꯝ ꯁꯛꯏꯅ ꯃꯥꯗꯣ
ꯑꯥ
ꯑꯗꯨ ꯑꯣꯏꯔꯁꯨ ꯃꯔꯛ ꯃꯔꯛꯇꯒꯤ ꯅꯔꯚꯁ ꯆꯠꯂꯤ ꯍꯥꯏꯕꯅꯤ ꯃꯇꯝ ꯑꯗꯨꯝ ꯎꯝ ꯃꯤ ꯑꯣꯏꯕꯒꯤꯅꯤꯀꯣ ꯑꯣꯏꯕꯒꯤꯅ ꯑꯣꯏꯕꯒꯤꯅꯤꯅ ꯎ
ꯍꯣꯏ ꯆꯃ
ꯎꯝ ꯎꯝ ꯑꯁ ꯑꯩꯈꯣꯏ ꯎꯝ ꯑꯣꯔꯦꯝ ꯐꯦꯁꯇꯤꯚꯜꯗ ꯀꯣ ꯎꯝ ꯂꯥꯁ ꯌꯔ ꯑꯣꯔꯦꯝ ꯏꯕꯥꯜꯗ ꯎꯝ ꯃꯥ ꯏꯁꯥ ꯏꯁꯥ ꯁꯛꯄꯗꯣ ꯈꯪꯕꯔ ꯅꯪ
ꯅ ꯅꯠꯇꯦ ꯃ ꯃꯊꯟꯇ ꯁꯛꯏ
ꯍꯣꯏ ꯍꯣꯏ ꯍꯣꯏ ꯈꯪꯉꯦ ꯈꯪꯉꯦ ꯈꯪꯉꯦ ꯑꯗꯨꯁꯨ ꯑꯩ
ꯀꯥꯎꯔꯦꯃꯨꯛ
ꯅꯨꯡꯇꯤ ꯑꯐꯇꯔꯅꯨꯟ
ꯅꯨꯡꯊꯤꯟꯗ ꯍꯣꯏ ꯅꯨꯡꯇꯤꯟꯁꯨ ꯁꯥꯛꯄꯅꯦ ꯑꯗꯣ ꯑꯗꯨꯗ ꯎꯝ ꯑꯩꯈꯣꯏ ꯇꯟꯁꯤꯅꯒ ꯑꯩꯈꯣꯏ ꯆꯠꯃꯤꯟꯅꯕꯅꯦꯕ ꯏꯁꯥ ꯁꯛꯇ꯭ꯔꯤꯉꯩ ꯀꯥꯟꯗ ꯑꯗꯨꯗ ꯎꯝ ꯑꯩꯒꯤ ꯐꯣꯟ ꯃꯥꯒꯤ ꯑꯥꯏꯐꯣꯟꯗꯣ ꯃꯥꯒꯤ ꯇ꯭ꯔꯦꯛꯇꯣ ꯎꯝ ꯑ ꯁꯄꯤꯀꯔꯗꯥ ꯊꯥꯝꯕ ꯌꯥꯗꯕꯀꯣ ꯑꯗꯨꯒꯤ ꯑꯩ ꯑꯩꯒꯤ ꯐꯣꯟ ꯄꯥꯏꯒꯦꯅ ꯃꯥꯅ ꯍꯥꯏꯕ ꯄꯥꯏꯕ ꯑꯗꯣ ꯑꯩꯒꯤ ꯐꯣꯟꯁꯦ ꯐꯠꯇꯕꯒꯤꯀꯣ ꯑꯔꯟ ꯐꯤꯖꯋꯥꯜꯒꯤ ꯁꯄꯤꯀꯥꯔꯁꯤꯡꯗꯤ ꯌꯥꯝ ꯐꯖꯕ ꯑꯆꯥꯎꯕ ꯈꯛꯇꯅꯤꯅ ꯑꯩꯒꯤ ꯐꯣꯟ ꯄꯥꯏꯕꯒꯤ ꯆꯤꯡꯕ ꯌꯥꯗꯕꯀꯣ ꯃꯥꯒꯤ ꯇ꯭ꯔꯦꯛꯇꯣ꯫ ꯑꯗꯨꯒꯤ ꯃꯥꯗꯣ ꯄꯥꯈꯠꯄꯅ ꯂꯣꯏꯔꯤ ꯌꯥꯝ ꯅꯨꯡꯁꯤꯅ ꯑꯩꯈꯣꯏꯗꯤ꯫ ꯨꯝꯁꯤꯅ ꯑꯩꯈꯣꯏꯁꯨ꯫ ꯎꯝ ꯃꯥꯗꯣ ꯏꯁꯇꯦꯖꯇ ꯌꯥꯎꯈ꯭ꯔꯕꯅꯦꯕ ꯑꯗꯣ ꯍꯥꯜꯂꯛꯂꯒ ꯎ ꯑꯣꯄꯔꯦꯇꯔꯒꯤ ꯅꯨꯄꯥꯗꯨꯅ ꯄꯈꯥꯥꯛꯅꯣ ꯄꯈꯥ ꯀꯅꯣ ꯍꯥꯏꯅꯦ ꯑꯗꯨꯗꯣ ꯎ ꯑꯗꯨꯒꯤ ꯅꯨꯃꯤꯠꯇꯨꯃ ꯅꯔꯚꯁ ꯈꯔ ꯂꯥꯛꯏꯕꯅꯦ
ꯕꯪꯥꯗꯦꯁ ꯌꯥꯏꯅꯦꯅꯦꯍꯟꯁꯨꯨ ꯃꯥ ꯁꯨꯂꯦꯛꯁꯟ ꯐꯪꯉꯦ ꯍꯥꯏꯗꯅꯦ
ꯅꯨꯡꯁꯤꯠ ꯅꯨꯡꯁꯤꯠꯒꯤ ꯃꯈꯣꯟ ꯇ ꯍꯦꯕꯣꯉꯣ
ꯅꯍꯥꯟ ꯅꯍꯥꯟ ꯃꯥ ꯃꯥꯗꯤ ꯑꯃꯦꯔꯤꯀꯥꯟꯒ ꯇꯥꯏꯂꯦꯟꯒꯤ ꯐꯪꯉꯦ ꯍꯥꯏꯗꯣ ꯆꯠ ꯀꯩꯒꯤ ꯆꯠꯇꯕꯅꯣ
ꯎꯝ ꯍꯦ ꯎꯝ ꯑꯣꯔꯒꯅꯥꯏꯁ ꯃꯥ ꯃꯥ ꯏꯝꯐꯥꯜ ꯒꯣꯗ ꯑ ꯅꯠꯇꯦ ꯃꯅꯤꯄꯨꯔ ꯒꯣꯠ ꯇꯦꯂꯦꯟꯅꯤꯀꯣ ꯃꯦ ꯐꯪꯈ꯭ꯔꯕꯗꯣ ꯑꯗꯨꯒꯤ ꯇꯦꯇꯜꯗꯣ
ꯑ
ꯑꯗꯨ ꯑꯣꯔꯒꯅꯥꯏꯁ ꯇꯧꯕꯁꯤꯡꯗꯨꯅꯀꯣ ꯃꯥꯕꯨ ꯀꯣꯟꯇꯦꯛ ꯇꯧꯕꯤꯗꯦ ꯍꯥꯏꯌꯦ ꯑꯗꯨ ꯑꯦꯖꯤꯇꯤꯗ ꯆꯥꯟꯁ ꯂꯥꯛꯏ ꯍꯥꯏꯕꯗꯣ ꯀꯟꯇꯦꯛ ꯇꯧꯕꯤꯗꯒꯤ ꯃꯥꯒꯤ ꯃꯥꯁꯨ ꯇꯣꯛꯈ꯭ꯔꯦ ꯍꯥꯏꯌꯦ
ꯑꯗꯨꯁꯣ ꯃꯥꯒꯤ ꯅ꯭ꯌꯨꯁꯄꯦꯄꯥꯔꯗꯗꯤ ꯊꯣꯛꯑꯦꯗꯅ
ꯑꯝ ꯈꯪꯗꯦꯗ ꯀꯃꯥꯏꯅ ꯇꯧꯗꯣꯏꯅꯤ ꯑꯗꯣ ꯃꯥ ꯆꯥꯠꯄ ꯐꯥꯡꯉꯗꯤ ꯆꯥꯟꯁ ꯌꯥꯝ ꯅꯥꯏꯔꯅꯤ ꯄꯩꯁꯥ꯫ ꯒꯣꯔꯔꯃꯦꯟ ꯅꯀꯣ꯫
ꯎꯝ꯫
ꯃꯥꯕꯨ ꯄꯠꯀꯥꯏꯁꯨ ꯆꯥꯅꯤꯡꯉ ꯃꯥꯗꯣ ꯆꯠꯅꯤꯡꯕꯅꯦ ꯑꯗꯨ ꯑꯣꯏꯔꯁꯨ ꯄꯩꯁꯥꯒꯤ ꯄ꯭ꯔꯣꯕ꯭ꯂꯦꯝ ꯂꯩꯔꯤ ꯎꯒ
ꯃꯥꯗꯤ ꯀꯩ ꯂꯝꯗꯒꯤꯅꯣ
ꯃꯥꯔꯥ ꯖꯨꯔꯣꯟ ꯈꯪꯕ꯭ꯔꯥ ꯅꯪꯁꯦ ꯎꯝ ꯂꯥꯞꯇꯦ ꯏꯝꯐꯥꯜꯗꯅ ꯀꯣ
ꯑꯦ ꯑꯗꯨꯗꯤ ꯑꯩ ꯐꯖꯅ ꯍꯥꯡꯉꯦ ꯏꯃꯥꯟꯅꯕꯤꯗ
ꯑꯦ ꯅꯪ ꯃꯥꯅꯕꯤ ꯂꯩꯥꯛꯕ꯭ꯔꯥ ꯖꯤꯔꯣ ꯋꯥꯟꯗꯒꯤ
ꯎꯝ ꯍꯥꯏꯅꯁꯦ ꯇ ꯊꯝꯗ
ꯀꯅꯥ ꯑꯣ ꯑꯣ ꯑꯣ ꯑꯣ ꯃꯥꯒꯤ ꯁꯇꯤ ꯀꯥꯎꯈ꯭ꯔꯦ
ꯋꯥꯏꯠ
ꯅꯪꯅ ꯑꯞꯗꯦꯠ ꯇꯧꯕꯗꯤ ꯀꯥꯎꯊꯣꯛꯏ ꯑꯥ ꯎꯝ ꯂꯡ ꯇꯧꯋꯦ
ꯑꯩ ꯖꯨꯟꯁꯨ ꯌꯥꯎꯈ꯭ꯔꯦꯗ ꯂꯥꯁ ꯏꯔꯗꯀꯣ ꯆꯠꯂꯤꯦ ꯑꯩꯈꯣꯏ
ꯀꯣ ꯑꯗꯨꯗꯣ ꯀꯤꯂꯣ ꯃꯤꯇꯔ ꯆꯥꯄ꯭ꯔꯥꯝ ꯐꯥꯎꯒꯅ
ꯎꯝ ꯂꯥꯞꯇꯦ ꯑꯩꯈꯣꯏꯗꯤ ꯒꯥꯔꯤ ꯃꯆꯥꯗꯒꯤ ꯆꯠꯄꯀꯣ
ꯎꯝ ꯀꯅꯥ ꯃꯤ ꯀꯌꯥ ꯆꯥꯕ꯭ꯔꯥ ꯅꯨꯡꯉꯥꯏꯕ꯭ꯔꯥ ꯃꯣꯏꯒꯤ ꯈꯨꯟꯗꯣ
ꯃꯤ ꯃꯔꯤ ꯆꯠꯂꯤ ꯅꯨꯄꯤ ꯑꯅꯤ ꯅꯨꯄꯥꯅꯤ
ꯎ ꯑꯗꯣ ꯅꯨꯡꯉꯥꯏꯕ꯭ꯔꯥ ꯍꯥꯏꯕ ꯃꯣꯏꯒꯤ ꯈꯨꯟꯗꯣ ꯃꯐꯝꯗꯣ ꯇꯝꯄꯥꯛ ꯔ ꯆꯤꯡꯔꯥ
ꯆꯤꯡꯤꯡꯅꯦ ꯑꯦ ꯀꯩꯅꯣꯅꯦ ꯃꯣꯏꯒꯤ ꯃꯐꯝꯗ ꯍꯩꯈꯥ ꯌꯥꯝ ꯂꯩꯕꯅꯤꯀꯣ
ꯈꯥ ꯍꯩꯈꯥ ꯍꯣꯏ ꯍꯣꯏ ꯍꯣꯏ ꯑꯣ ꯑꯦ ꯑꯩꯁꯨ ꯀꯣꯏꯔꯥꯛꯅꯤꯡꯉꯦ
ꯍꯩꯈꯥ ꯈꯨꯌꯝꯗꯣ ꯑꯁ ꯑꯩꯈꯣꯏ ꯂꯧꯕ ꯆꯠꯄꯅꯦꯕ ꯑꯗꯣ
ꯎꯝ
ꯏꯃꯥꯟꯅꯕ ꯑꯃ ꯅꯨꯄꯤ ꯑꯃꯒ ꯆꯠꯄꯅꯦꯕ ꯃꯥꯒꯤ ꯒ ꯐ꯭ꯔꯦꯟ ꯂꯩꯕꯤꯕꯣ
ꯎꯝ
ꯉꯥꯏꯅ ꯅꯣꯏꯗꯤꯦ
ꯎꯝ ꯅꯪꯁꯨ ꯈꯪꯉꯅꯤ ꯑꯣ ꯃꯤꯡꯗꯤ ꯍꯥꯏꯔꯗꯔꯒꯦ
ꯎ ꯀꯩꯌꯦ ꯅꯪ ꯅꯪꯁꯦ ꯈꯄꯨꯝꯗꯒꯤ ꯎꯝ ꯅꯃꯥꯟꯅꯕ ꯌꯨꯝ ꯂꯩꯕ꯭ꯔꯥ
ꯍꯣꯏ ꯂꯩꯌꯦ ꯑꯦꯝ ꯂꯩꯏꯌꯦ
ꯑꯣ ꯎꯝ ꯍꯣꯄꯨꯝꯗꯒꯤ ꯃꯤꯁꯤꯡꯁꯦ ꯃꯔꯨꯞ ꯇꯥꯎꯕ ꯅꯨꯡꯉꯥꯏꯌꯦ ꯍꯥꯏꯕꯒꯨꯝ ꯇꯥꯏꯑꯦ ꯑꯩꯗꯤ ꯃꯤꯁꯤꯡꯅꯀꯣ ꯃꯤ ꯂꯣꯏ ꯐꯥꯏꯌꯦ ꯍꯥꯏꯕꯗꯣ
ꯑꯩꯒꯤ ꯑꯦꯛꯁꯨ ꯂꯩꯌꯦ ꯍꯨꯄꯣꯝ ꯊꯅꯧꯔꯣꯝꯗꯒꯤ
ꯑꯦꯛꯁ ꯌꯥꯝꯃꯦ ꯍꯦ ꯅꯪꯁꯦ
ꯑꯦꯛꯁꯕꯨꯗꯤ ꯌꯥꯝ ꯂꯩꯗ
ꯎꯝ ꯎꯝ ꯃꯉꯥ ꯃꯔꯤꯗꯤ ꯁꯨꯔꯅꯤꯀꯣ ꯃꯔꯤ ꯃꯉꯥ
ꯅꯪꯒꯤ ꯑꯦꯛꯁ ꯑꯩꯉꯣꯟꯗꯥ ꯐꯣꯅ ꯇꯧꯔꯛꯀꯦ ꯍꯦ
ꯍꯧꯖꯤ ꯔꯍ
ꯍꯣꯢ
ꯇꯜꯂꯦꯍꯦ
ꯀꯔꯤꯒꯔ ꯈꯪꯗꯦ ꯃꯥꯁꯦ ꯈꯔ ꯈꯪꯕ ꯃꯥꯂꯦꯅꯦ ꯍꯦ
ꯍꯃ ꯂꯥꯏ ꯅꯥꯇꯦ ꯅ
ꯈꯪ ꯃꯥꯂꯦ ꯏꯕꯅꯤ ꯐꯣꯟ ꯇꯧꯏ ꯍꯥꯢꯅ ꯑꯩꯉꯣꯟꯗ ꯑꯩꯉꯣꯟꯗ ꯊꯤ ꯑꯩꯉꯣꯟꯗ ꯑꯩꯉꯣꯟꯗ ꯊꯤꯅ ꯉꯥꯡꯉꯗꯤ ꯑꯁ ꯑꯩ ꯏꯀꯥꯏꯔꯤꯀꯣ ꯀꯃꯥꯏꯅꯅꯣ ꯅꯪ ꯀꯔꯤꯒꯤ ꯐꯣꯟ ꯇꯧꯕꯅꯣꯅ
ꯏꯁꯃꯥꯒꯤ ꯅꯨꯄꯤꯁꯨ ꯑꯣꯏꯗ ꯑꯣꯏ ꯑꯣꯏꯗꯕ ꯀꯔꯤ ꯀꯔꯤꯒꯤ ꯀꯃꯥꯏꯍꯥꯏꯅꯤ ꯁꯥꯎꯒꯗꯕꯅꯣ ꯃꯥꯒꯤ ꯅꯨꯄꯤ ꯑꯃ ꯂꯥꯏꯅ ꯑꯅꯥꯎꯕ
ꯑꯗꯨ ꯑꯣꯏꯔꯁꯨ ꯃꯥ ꯅꯉꯣꯟꯗꯗꯤ ꯄꯥꯝꯕꯥꯗꯤ ꯄꯥꯝ ꯃꯥꯜꯂꯦ ꯑꯗꯣ ꯑꯩꯉꯣꯟꯗ
ꯍ
ꯇꯣꯁꯦ ꯃꯥ ꯋꯥꯕꯤꯗ
ꯁꯕꯥꯅꯤ ꯄꯥꯎ ꯃꯥꯁꯨ ꯐꯥꯎꯅꯗ꯭ꯔꯕ꯭ꯔꯥ
ꯍꯣꯏꯅꯦ ꯇꯣꯛꯂꯒ ꯀꯃꯥꯏꯅ ꯐꯥꯎꯅꯗꯣꯏꯅꯣ ꯑꯩꯈꯣꯏꯁꯦ ꯅꯪꯗꯤ ꯁꯨꯃꯥꯏꯅ ꯇꯥꯎ꯭ꯔꯥ ꯇꯣꯛꯂꯒ ꯐꯥꯎꯅꯈ꯭ꯔꯥꯅꯤ
ꯑ ꯑꯗꯨ
ꯇꯜꯂꯤ ꯑꯩꯗꯤ ꯇꯣꯛꯂꯗꯤ ꯌꯥꯔꯦ ꯂꯣꯏꯔꯦ
ꯅꯪꯅꯦ ꯅꯨꯄꯤ ꯑꯅ ꯅꯨꯄꯥ ꯑꯅꯧ ꯂꯩꯌꯦ ꯍꯥꯏꯅꯦ ꯅꯪꯁꯨ